ꯇꯥꯕꯔ
ꯑꯥ ꯀꯩꯅꯣ ꯉꯁꯥꯏ ꯄꯨꯡ ꯁꯦꯚꯦꯟ ꯑꯗꯨꯋꯥꯏꯗꯩ ꯁꯥꯟꯅꯕ ꯅꯠꯇ꯭ꯔꯥ ꯑꯗꯨꯗꯤ ꯐꯣꯔꯔꯛ ꯑꯗꯨꯃꯥꯏꯅꯗꯤ ꯁꯨꯔꯝꯃꯗꯧ ꯃꯥꯜꯂꯦ ꯑꯩꯅ ꯈꯟꯕꯗ
ꯑꯗꯨꯅꯦ ꯑꯩꯁꯨ ꯃꯥꯜꯂꯛꯏꯅꯦ ꯁꯚꯦꯟ
ꯁꯚꯦꯟ ꯈꯔꯠꯇꯪ ꯍꯦꯟꯕ ꯑꯗꯨꯋꯥꯏꯗꯩ ꯑꯗꯨꯗꯥꯏꯗꯩꯗꯤ ꯑꯣꯏ ꯁꯦꯚꯦꯟꯒ ꯃꯤꯅꯠ ꯇꯨ ꯊ꯭ꯔꯤ ꯑꯗꯨꯗꯥꯏꯗꯩꯗꯤ ꯑꯣꯏꯈꯤꯗꯅ ꯑꯗꯨ ꯑꯣꯏꯇꯥꯔꯒꯗꯤ ꯃꯔꯤꯔꯛ ꯁꯤꯒ ꯃꯉꯥꯔꯛ ꯁꯨꯗꯣ ꯑꯣꯏꯔꯝꯅꯤꯕ
ꯑꯧ ꯑꯗꯨꯅꯦ
ꯑꯗꯣ ꯈꯪꯍꯧꯗꯦ ꯍꯥꯏꯕ ꯋꯥꯔꯤ ꯁꯥꯕꯅꯤꯅ
ꯑꯗꯨꯅꯦ ꯈꯪꯍꯧꯗꯦ ꯍꯥꯏꯕ
ꯈꯪꯗ꯭ꯔꯦ
ꯑꯣ ꯀꯩ ꯃꯤꯅꯣꯗꯥꯗ ꯁꯤꯗꯥꯟꯒ ꯑꯗꯨꯝ ꯀꯣꯏꯅꯔꯤꯕꯣ ꯃꯥꯗꯣ
ꯍꯣꯏ ꯈꯪꯉꯤ
ꯌꯥꯝ ꯊꯥꯖꯗꯅ ꯀꯃꯥꯏ ꯀꯣꯏꯅꯈ꯭ꯔꯤꯅꯣ ꯈꯪꯗꯦ ꯍꯥꯏꯕ
ꯀꯃꯥꯏ ꯈꯪꯉꯝꯗ꯭ꯔꯤꯅꯣꯕ
ꯍꯥ
ꯍꯥꯏꯗꯤ ꯀꯃꯥꯏꯅ ꯊꯥꯖꯗ꯭ꯔꯤꯅꯣꯕ
ꯍꯥꯏꯗꯤ ꯃꯥꯗꯣ ꯂꯣꯏꯅꯗꯤ ꯇꯤꯟꯅꯕ ꯑꯣꯏꯕꯅꯦꯕ ꯑꯗꯨꯑꯣꯏꯇꯥꯔꯒꯁꯨ ꯍꯥꯏꯗꯤ ꯁꯤꯗꯟ ꯀꯣꯏꯅꯈꯤꯅꯤ ꯍꯥꯏꯕꯗꯤ ꯑꯩꯗꯣ ꯁꯨꯛꯈꯟ ꯈꯟꯗꯕꯗꯣ ꯑꯗꯨꯒ ꯃꯥꯒ ꯑꯣꯏꯅ ꯀꯣꯏꯅ ꯂꯩꯔꯝꯃꯕ ꯑꯗꯣ ꯉꯥꯏ ꯀꯨꯏꯗꯤ ꯀꯨꯏꯔꯦꯗꯅ
ꯎꯝ ꯆꯍꯤ ꯑꯍꯨꯝ ꯍꯥꯏꯕ꯭ꯔꯥ ꯃꯔꯤ ꯍꯥꯏꯕ꯭ꯔꯥ ꯍꯟꯗꯛ ꯃꯔꯤ ꯑꯣꯏꯔꯝꯅꯤ
ꯑꯣ ꯑꯗꯣ ꯁꯤꯗꯥꯟꯗꯣ ꯀꯩꯅꯣ ꯃꯥꯗꯣ ꯏꯟꯇꯔꯚꯤꯌꯨ ꯆꯠꯈꯤꯕ꯭ꯔꯥ ꯑꯗꯨꯃꯥꯏꯅ ꯃꯥ ꯈꯟꯈ꯭ꯔꯕꯣ ꯃꯥꯗꯣ
ꯏꯟꯇꯔꯚꯤꯌꯨ ꯑꯃ ꯆꯠꯀꯅꯤ ꯈꯣꯠꯀꯅꯤ ꯀꯥꯏꯅꯒ ꯇꯤ ꯍꯥꯏꯒꯤꯈꯤꯕꯅꯦ ꯑꯗꯣ ꯑꯩ ꯈꯪꯗꯦ ꯎꯝ ꯃꯄꯥꯟ ꯗꯂꯤ
ꯑꯗꯨꯃꯥꯏꯅꯗꯤ ꯑꯣꯏꯈꯤꯕꯅꯦꯕ
ꯑꯃ ꯅꯣꯏꯒꯤ ꯑꯦꯛꯖꯥꯝ ꯀꯩꯀꯥ ꯂꯩꯕꯗꯨꯗꯤ ꯀꯩꯕ ꯑꯦꯐ ꯀꯦꯠ ꯀꯥꯏꯅ
ꯍꯣꯏ ꯍꯣꯏ ꯂꯩ ꯑꯥ ꯑꯗꯨꯁꯨ ꯑꯥ ꯑꯗꯨꯁꯨ ꯄꯨꯂꯞ ꯊꯥꯔꯝꯒꯅꯤ ꯅꯤ ꯑꯗꯨ ꯊꯥꯔꯗꯤ
ꯎꯝ ꯎꯝ ꯎꯝ ꯑ ꯑꯦꯛꯖꯝꯒꯤ ꯋꯥꯈꯜꯁ ꯑꯗꯨ ꯌꯥꯔꯦ ꯑ ꯁꯥꯏꯗ ꯑꯝꯇ ꯀꯥꯎꯊꯣꯛꯈꯤꯁꯤ ꯇꯜꯂꯦ ꯑꯩ
ꯑꯩ ꯍꯧꯖꯤꯛ ꯃꯊꯥꯀꯟ ꯁꯥꯔꯦꯅ ꯑꯝꯇ ꯈꯟꯅꯤꯡꯗꯦ ꯍꯥꯏꯕ ꯖꯨꯒꯨꯝꯕꯁꯦ ꯑꯃꯨꯛ ꯑꯃ ꯂꯥꯏꯔꯤꯛ ꯑꯃꯨꯛ ꯄꯥꯍꯧꯅꯤ ꯈꯟꯕꯒꯤ ꯇꯜꯂꯦꯕ ꯑꯁ ꯃꯊꯥ ꯌꯥꯝ ꯁꯥꯕꯗꯣ ꯑꯃ ꯑ ꯈꯂꯩ ꯑꯥꯏ ꯗꯤ ꯗꯤꯑꯦꯛꯇꯤꯚꯦꯠ ꯇꯧꯈ꯭ꯔꯦꯕ ꯍꯧꯖꯤꯛ ꯑꯗꯤ ꯂꯣꯏ ꯑꯩꯁꯦ ꯂꯣꯏꯅ ꯃꯤ ꯃꯌꯥꯝꯒꯤ ꯂꯣꯏ ꯃꯌ꯭ꯨꯠ ꯑꯃꯨꯛ ꯊꯝꯈ꯭ꯔꯅꯤꯕꯀꯣ ꯑꯗꯨꯒ ꯑꯦꯛꯖꯥꯝ ꯂꯣꯏꯔ ꯈꯜꯂꯛꯇ꯭ꯔꯀꯥꯟꯗꯗꯤ ꯏꯁꯥ ꯏꯇꯣꯝꯇ ꯁꯥꯎꯅꯤꯡꯉꯛꯇꯣꯏꯕ ꯇꯧꯗꯣꯏꯁꯦ ꯃꯤꯁꯨ ꯑꯝꯇ ꯁꯨꯃꯥꯏꯅ ꯇꯤꯟꯅꯗ꯭ꯔꯦ ꯑꯗꯨꯒ ꯀꯔꯤꯅꯣ ꯇꯧꯔꯤꯁꯦꯅ
ꯑꯗꯨꯅꯦ ꯑꯗꯨꯅꯦ ꯃꯊꯥ ꯁꯥꯔꯤꯁꯦ ꯈꯪꯗꯦ ꯑꯩꯁꯨ ꯑꯥꯏꯖꯤꯗꯤ ꯇꯧꯔꯤꯁꯦ ꯍꯧꯖꯤꯛ ꯍꯧꯖꯤꯛ
ꯑꯗꯣ ꯊꯦꯔꯥꯄꯤꯒꯤ ꯇꯥꯏꯞꯇ ꯇꯧꯔꯦꯉꯣꯏ ꯗꯤꯑꯛꯇꯤꯚꯁꯦ ꯑꯗꯨꯝ ꯇꯧꯃꯟꯕꯩ ꯌꯥꯝ ꯋꯥꯈꯜ ꯌꯥꯝ ꯅꯨꯡꯉꯥꯏꯕꯩ ꯇꯥꯏꯞꯇꯁꯨ ꯑꯃꯨꯛ ꯇꯧꯋꯦ
ꯑꯗꯨꯕꯨꯗꯤ
ꯅꯪ ꯇꯧꯕ꯭ꯔꯥ ꯈꯪꯗꯦꯕꯀꯣ ꯑꯃ ꯑꯥꯏꯖꯤ ꯁꯦ ꯀꯨꯏꯅ ꯄꯥꯏꯁꯜꯂꯛꯑꯗꯤ ꯏꯁꯥ ꯏꯇꯣꯝꯇ ꯏꯟꯁꯤꯦꯀ꯭ꯌꯣꯔ ꯑꯣꯏꯔꯛꯄꯒꯤ ꯇꯥꯏꯞꯇ ꯑꯃ ꯍꯦꯛ ꯍꯦꯛ ꯐꯥꯎꯔꯛꯑꯦꯕ ꯑꯩꯗꯣ ꯀꯃꯥꯏ ꯍꯥꯏꯅꯤ ꯃꯤꯒꯤ ꯁꯨꯝ ꯀꯩꯀꯩ ꯌꯦꯡꯉꯨꯔꯀꯥꯟꯗ ꯑꯁ ꯑꯩꯁꯦ ꯌꯥꯝꯅ ꯀꯥꯏꯅ ꯈꯜꯂꯒ
ꯍꯣꯏ ꯍꯣ ꯍꯣ ꯍꯣ ꯍꯣꯏ ꯀꯝꯄꯦꯌꯔ ꯇꯧꯔꯛꯄꯗꯣ ꯏꯁꯥ ꯏꯊꯟꯇꯒ
ꯑꯩꯗꯣ ꯑꯗꯨꯒꯤ ꯑ ꯇꯜꯂꯛꯄꯒꯤ ꯑꯃ ꯅꯣꯏꯁꯨ ꯇꯧꯕ꯭ꯔꯕ ꯑꯗꯨꯗꯣ
ꯇꯧꯋꯦ ꯇꯧꯋꯦ
ꯑꯗꯣ ꯍꯣꯏ ꯑꯗꯨꯕꯨꯗꯤ ꯃꯤ ꯑꯦꯀꯥꯎꯟꯗ ꯇꯩꯁꯦ ꯂꯣꯏꯅ ꯄ꯭ꯔꯤꯇꯦꯟꯕꯨꯨꯗꯤ ꯇꯧꯔꯤ ꯉꯥꯛꯇꯅꯦꯕ
ꯑꯗꯨꯅꯦ
ꯑꯗꯨ ꯑꯣꯏꯇꯥꯔꯁꯨ ꯁꯨꯝ ꯑꯃꯨꯛ ꯈꯟꯕ ꯉꯝꯗꯕꯗ ꯑꯗꯨꯒꯤ ꯑꯃꯨꯛ ꯗꯤꯑꯦꯛꯇꯤꯚꯦꯠ ꯇꯧꯊꯣꯛꯇꯣꯏꯅꯦ ꯈꯜꯂꯦꯔꯒ ꯑꯃꯨꯛ ꯑꯦꯛꯇꯤꯚꯦꯠ ꯇꯧꯗꯣꯏꯅꯦ ꯑꯩ ꯇꯧꯔꯤꯁꯦ ꯃꯤꯅ ꯑꯗꯨꯝꯅꯦ ꯑꯃ ꯃꯤꯝꯁ ꯑꯃ ꯂꯩꯕꯗꯣ ꯑꯃ ꯃꯤꯝꯁ ꯊꯥꯒꯦ ꯇꯧꯔꯒ ꯗꯤꯑꯛꯇꯤꯚꯦꯠ ꯇꯧꯔꯝꯕꯩꯗꯣ
ꯎꯃꯍꯃ ꯍꯧꯖꯤꯛꯁꯤꯅ ꯀꯩꯅꯣꯅꯦ ꯍꯥꯏꯕ ꯇꯥꯏ ꯇꯥꯏꯌꯦ ꯍꯧꯖꯤꯛꯁꯤꯅ ꯑꯃꯨꯛ ꯀꯩꯅꯣꯅꯦ ꯍꯥꯏꯕ ꯀꯔꯤꯑꯕ ꯑꯩꯅ ꯀꯩꯅꯣ ꯑꯩꯅ ꯍꯥꯏꯒꯦ ꯇꯧꯔꯝꯃꯤ
ꯀꯩꯅꯣ ꯍꯥꯏꯌꯣ ꯍꯥꯏꯌꯣ ꯍꯧꯖꯤꯛ ꯁꯤꯅ ꯀꯩꯗꯧꯔꯕ
ꯀꯥꯎꯥꯎꯈꯔꯦꯅꯦ
ꯇꯥꯒꯤ ꯋꯥꯔꯤꯏꯅꯦ ꯁꯗꯥ ꯏꯁꯤ
ꯃꯥꯅꯦ ꯏꯟꯁꯗ ꯑꯣꯏꯈꯤꯕꯅꯦ ꯑꯣ ꯀꯩꯕꯥ ꯏꯟꯁꯇꯥꯗ ꯔꯤꯜꯁ ꯌꯦꯡ ꯐꯪꯗ꯭ꯔꯁꯨ ꯌꯨꯇ꯭ꯌꯨꯕꯇ ꯔꯤꯜꯁ ꯌꯦꯡ ꯂꯩꯔꯦ ꯍꯥꯏꯕ
ꯑꯣ ꯍꯣ ꯑꯁꯨ ꯇ ꯁꯣ ꯌꯥꯝ ꯊꯂꯛ ꯗ ꯌꯦꯡꯕꯗ ꯆꯤꯡꯈꯠꯂꯒ ꯑꯃ ꯃꯤꯅꯅꯦ ꯁꯨꯃꯥꯏꯅ ꯄꯥꯎ ꯇꯝꯃꯛꯑꯕ ꯑꯃ ꯅꯍꯥꯟ ꯑꯃ ꯁꯣꯅꯤꯌꯥꯒ ꯗꯤꯔꯖꯀꯒꯤ ꯑꯃ ꯚꯤꯗꯤꯑꯣ ꯑꯃ ꯊꯣꯛꯄꯗꯣ ꯑꯗꯨꯗꯣ ꯅꯪ ꯏꯟꯁꯇꯥ ꯄꯥꯏꯖꯗꯕꯅꯤꯅꯅ ꯑꯩꯉꯣꯟꯗ ꯄꯥꯎ ꯇꯝꯕ ꯑꯩꯅ ꯑꯩ ꯁꯣꯔꯠꯁꯇ ꯊꯣꯛꯂꯛꯑꯦ ꯌꯨꯇꯕꯇꯁꯨꯨꯝ ꯐꯪꯉꯦꯕ ꯑꯗꯨꯗ ꯑꯗꯨꯒꯤ ꯑꯩ ꯁꯣꯁꯇꯁꯨꯉ ꯀ ꯍꯥꯏ ꯋꯥꯍꯤꯅ
ꯑꯩꯒꯤꯗꯤ ꯃꯤꯅ ꯄꯥꯎ ꯇꯝꯃꯒꯦ ꯈꯪꯉꯤꯅꯦ ꯍꯥꯏꯕ
ꯑꯗꯨꯒ ꯍꯧꯖꯤꯛꯀꯥꯟꯒꯤ ꯑꯗꯨꯗꯣ ꯄꯥꯏꯗ꯭ꯔꯅꯤꯅ ꯇ꯭ꯔꯦꯟ ꯀꯩꯀꯥꯁꯤꯁꯨ ꯍꯣꯏ ꯈꯪꯗꯦ ꯑꯗꯨ ꯈꯪꯗꯕꯅꯁꯨ ꯐꯕ ꯑꯨ ꯂꯩꯅꯁꯨ
ꯑꯗꯨꯅꯦ ꯌꯥꯝ ꯊꯤꯅ ꯐꯩꯗ ꯑꯗꯨꯅꯤ ꯑꯃꯨꯛ ꯌꯥꯎꯅꯤꯡꯉꯅꯤ ꯃꯤꯒꯤ ꯇ꯭ꯔꯦꯟꯗꯨꯗ ꯀꯥꯏꯅꯒ ꯑꯃꯨꯛ ꯈꯜꯂꯛꯑꯦ
ꯑꯗꯣ ꯃꯤꯁꯤꯡꯗꯨꯁꯨ ꯍꯦꯛꯇ ꯇ꯭ꯔꯦꯟ ꯇꯧꯔꯤꯅꯦꯅ ꯇꯧꯔꯤꯗꯨꯁꯨ ꯀꯩ ꯍꯥꯏꯅꯤ ꯃꯤ ꯃꯌꯥꯝꯅ ꯑꯃ ꯇꯧꯔꯒ ꯄꯨꯜꯂꯞ ꯄꯨꯂꯞ ꯆꯠꯄꯒꯤ ꯇꯥꯏꯞꯇ ꯑꯃꯁꯨ ꯇꯧꯁꯨ ꯇꯧꯋꯦꯕ ꯑꯃ ꯃꯁꯥ ꯃꯁꯥ ꯑꯣꯏꯖꯗꯕꯗꯣ ꯑꯣꯏꯖꯗꯕꯒꯤ ꯇꯥꯏꯞꯇ ꯑꯃ ꯇꯧꯋꯦꯕ
ꯀꯧꯋꯦ ꯑꯗꯨꯅ ꯌꯥ ꯈꯪꯗꯦꯗ ꯄꯥꯏꯗꯕꯅꯁꯨ ꯑꯃꯨꯛꯁꯨ ꯐꯩ ꯈꯜꯂꯦ
ꯍꯣꯏ ꯑꯗꯣ ꯄꯥꯏꯕ ꯑꯃꯨꯛꯁꯨ ꯑꯃꯨꯛꯃꯨꯛꯁꯨ ꯄꯥꯏꯅꯤꯡꯉꯛꯄꯅꯦ ꯍꯥꯏꯕ
ꯍꯣꯏ ꯍꯧꯖꯤꯛ ꯍꯧꯖꯤꯛꯀꯤ ꯑꯣꯏꯅꯗꯤ ꯄꯥꯏꯅꯤꯡꯗꯦ ꯑꯗꯨꯏꯁꯨ ꯈꯔ ꯂꯩꯔꯒꯗꯤ ꯑꯃꯨꯛ ꯄꯥꯏꯅꯤꯡꯉꯛꯀꯅꯤ
ꯍꯣꯏ ꯍꯣꯏ ꯅꯪ ꯃꯥꯟꯅꯩ ꯃꯥꯥꯟꯅꯩ
ꯆꯍꯤꯖꯤꯗ ꯑꯗꯨꯝ ꯗꯤꯑꯛꯇꯤꯚꯦꯠꯅ ꯑꯌꯥꯝꯕꯅꯦ ꯍꯥꯏꯕ ꯇꯧꯔꯤꯖꯦ꯫ ꯑꯧ ꯄꯅꯤꯡꯉ ꯀꯥꯟꯗ ꯑꯦꯛꯇꯤꯕꯦꯠ
ꯑꯩꯗꯤ ꯀꯨꯏꯔꯕ ꯇꯨꯡꯗ ꯑꯃꯨꯛ ꯍꯟꯗꯛꯅꯦ ꯇꯧꯔꯤꯁꯦ꯫ ꯃꯃꯥꯡꯗꯗꯤ ꯇꯧꯕꯨ ꯇꯧꯔꯨꯗ꯭ꯔꯕꯅꯦ ꯑꯩꯗꯣ꯫
ꯎꯝ꯫ ꯍꯥꯏꯗꯤ ꯀꯩꯅꯣ ꯃꯥꯔꯁꯇ ꯑꯦꯛꯇꯤꯚꯦꯠ ꯇꯧꯔꯛꯒ ꯑꯦꯄ꯭ꯔꯤꯜ ꯍꯧꯖꯤꯛ ꯃꯦ ꯅꯠꯇ꯭ꯔꯥ ꯑꯦꯄ꯭ꯔꯤꯜꯗ ꯑꯦꯛꯇꯤꯚꯦꯠ ꯇꯧꯈ꯭ꯔꯦ꯫
ꯃꯥ꯫
ꯊꯥ ꯑꯃꯃꯨꯛꯅꯦ ꯄꯥꯏꯔꯝꯃꯤꯁꯦ ꯑꯗꯨꯒ ꯑꯃꯨꯛ ꯑꯦꯛꯖꯥꯝ ꯂꯣꯏꯕꯒꯤꯗꯨꯗ ꯄꯥꯏꯔꯝꯕ ꯑꯗꯨꯒ ꯑꯥ ꯑꯗꯨꯝ ꯋꯥꯈꯜꯁꯦ ꯌꯥꯝ ꯅꯨꯡꯉꯥꯏꯔꯛꯇꯕ ꯈꯪꯗꯦ ꯀꯩꯅꯣ ꯑꯃ ꯋꯤꯗꯥꯎꯠ ꯑꯦꯅꯤ ꯔꯤꯖꯟꯗ ꯑꯗꯨꯝ ꯀꯩ ꯃꯔꯝꯒꯤꯅꯣ ꯈꯪꯗꯕ ꯄꯪꯅꯨꯡꯗ ꯅꯨꯡꯉꯥꯏꯇꯕꯤ ꯑꯃ ꯇꯧꯈꯠꯂꯛꯄꯗꯣ꯫ ꯑꯗꯨꯒ ꯍꯦꯔꯥ ꯁꯤ ꯑꯦꯞꯅ ꯉꯝꯍꯟꯕ ꯌꯥꯕ ꯅꯠꯇꯦꯅ ꯑꯩꯗꯨꯖꯤꯛ ꯃꯣꯇꯤꯚꯦꯠ ꯇꯧꯊꯣꯛꯏꯕ꯫
ꯈꯪꯗꯦ ꯍꯧꯖꯤꯛ ꯍꯧꯖꯤꯛꯁꯦ ꯈꯪꯗꯦ ꯃꯊꯥ ꯁꯥꯕ ꯍꯦꯟꯕꯒꯤꯅꯦ ꯍꯥꯏꯕ ꯑꯁꯤꯒꯤꯁꯦ꯫
ꯍꯣꯏ ꯃꯊꯥꯖꯦ ꯑꯁ ꯀꯩꯅꯣꯝ ꯇꯧꯒꯤ ꯇꯥꯔꯗꯤ ꯐꯗꯤ ꯐꯔꯛꯇꯣꯏꯅꯦꯕ ꯃꯊꯥꯁꯦ꯫ ꯀꯏꯝꯇ ꯇꯧꯗ꯭ꯔꯤꯕꯒꯤ ꯑꯃ ꯃꯊꯥ ꯄꯪꯁꯥꯗ ꯁꯥꯕ꯫
ꯍꯣꯏ ꯏꯁꯥꯗ ꯑꯟꯁ ꯇꯦꯕꯜ ꯑꯣꯏꯕꯩ ꯇꯥꯏꯞꯇ ꯐꯥꯎꯗ꯭ꯔꯥ꯫
ꯍꯣꯏ ꯍꯣꯏ꯫ ꯑꯩꯈꯣꯏ ꯆꯍꯤꯁꯤꯡꯁꯦ ꯑ ꯂꯣꯏꯗꯤ ꯇꯧꯔꯝꯗꯣꯏꯅꯤ ꯁꯤꯒꯤ ꯆꯍꯤꯖꯦ꯫
ꯑꯗꯨꯅꯦ ꯑꯗꯨꯕꯨꯗꯤ ꯇꯧꯔꯝꯗꯣꯏ ꯃꯥꯜꯂꯦ꯫
ꯇꯧꯔꯝꯅꯤ ꯑꯗꯨꯕꯨꯗꯤ꯫
ꯑꯗꯨꯅꯦ ꯑꯩꯈꯣꯏ ꯈꯛ ꯐꯥꯎꯕ ꯌꯥꯔꯣꯏ ꯃꯤꯁꯨ ꯐꯥꯎꯒꯗꯕꯅꯤ꯫
ꯑꯗꯨꯅꯤꯗ꯫
ꯍꯥꯏꯗꯤ ꯃꯁꯛ ꯈꯪꯕ꯭ꯔꯥ ꯍꯥꯏꯗꯤ ꯐꯣꯇꯣꯒꯨꯝꯕ ꯎꯔꯕꯣ꯫
ꯎꯗ꯭ꯔꯤꯌꯦ꯫ ꯃꯤꯅꯣ ꯇꯥꯗ ꯍꯪꯕ ꯌꯥꯗꯤ ꯌꯥꯅꯤ꯫
ꯑꯗꯨꯕꯨꯗꯤ ꯅꯝꯕꯔ ꯀꯩꯀꯥ ꯁꯦꯞ ꯇꯧꯅꯔꯕꯅꯤꯅ ꯋꯥꯔꯤ ꯑꯗꯨꯝ ꯁꯥꯟꯅꯕ ꯌꯥꯔꯅꯤꯗ꯫
ꯌꯥꯏ ꯕꯤ ꯑꯦꯜꯗ ꯍꯦꯛꯇ ꯔꯤꯀꯃꯦꯟ ꯇꯧꯅꯔꯁꯤ꯫ ꯈꯔ ꯑꯁ ꯗꯔꯦꯁꯇꯣ ꯂꯩꯇ꯭ꯔ ꯀꯥꯟꯗ꯫
ꯍꯣꯏ
ꯗꯥꯐ ꯀꯤꯗꯨꯗꯤ ꯅꯨꯡꯉꯥꯏꯕ꯭ꯔꯣ ꯂꯥꯏꯕꯔꯤꯗꯣ
ꯍꯣꯏ ꯎ ꯑꯁ ꯗꯞꯀꯤꯁꯦ ꯌꯥꯝ ꯅꯨꯡꯁꯤꯖꯥꯠꯅꯤꯗ ꯎꯝ ꯑꯍꯥꯟꯕꯗꯗꯤ ꯃꯤ ꯀꯅꯥꯝ ꯀꯧꯅꯔꯝꯗꯦꯕ ꯑꯗꯨꯒꯅꯦ ꯍꯧꯖꯤꯛꯁꯤꯅ ꯑ ꯑꯗꯨꯝ ꯃꯤ ꯀꯩꯀꯥꯗꯣ ꯑꯗꯨꯝ ꯆꯍꯤ ꯑꯃꯒꯨꯝꯕ ꯍꯦꯜꯂꯦꯕ ꯑꯩꯅ ꯆꯠꯂꯛꯏꯗꯣ ꯑꯩ ꯑꯗꯨꯒꯤ ꯑꯗꯨꯝ ꯃꯤ ꯑꯌꯥꯝꯕ ꯈꯪꯅꯕ ꯑꯣꯏꯌꯦꯕ ꯑꯗꯣ ꯍꯧꯖꯤꯛꯀꯤ ꯃꯤ ꯈꯪꯅꯕꯁꯤꯡ ꯍꯥꯏꯁꯤꯁꯨ ꯑꯃ ꯑꯍꯟ ꯉꯥꯛꯇꯗꯤ ꯑꯣꯏꯌꯦꯕ ꯃꯣꯏꯗꯣ ꯑꯗꯨ ꯑꯣꯏ ꯇꯥꯔꯒꯁꯨ ꯑꯃ ꯑꯩꯈꯣꯏꯗ ꯌꯥꯝ ꯂꯨꯅ ꯇꯧꯕꯤꯕꯗꯣ ꯑꯉꯥꯡꯒꯤ ꯇꯥꯏꯞꯇ ꯇꯧꯕꯤꯕꯗꯣ ꯑꯗꯨꯃꯥꯏꯅ ꯇꯧꯔꯒ ꯑꯃ ꯁꯤꯃ ꯈꯪꯗꯦ ꯈꯣꯠꯇꯦ ꯑꯣꯔ ꯋꯥꯈꯜ ꯀꯩꯀꯥ ꯇꯧꯔꯁꯨ ꯑꯗꯨꯝ ꯐꯦꯂꯤꯒꯤ ꯇꯥꯏꯞꯇ ꯑꯃ ꯕꯣꯟ ꯑꯃ ꯁꯦꯝꯕꯗꯣ ꯑꯗꯨꯃꯥꯏꯅ ꯑꯣꯏꯌꯦꯕ ꯑꯩꯈꯣꯏ ꯑꯩꯅ ꯍꯧꯖꯤꯛ ꯍꯧꯖꯤꯛ ꯄꯨꯜꯂꯤꯕ ꯗꯗꯥ ꯆꯤꯆꯦ ꯀꯩꯀꯥꯗꯣ ꯑꯗꯣ ꯃꯣꯏꯒ ꯑꯩꯈꯣꯏ ꯑꯩꯈꯣꯏꯒꯗꯣ ꯆꯍꯤꯗꯨꯁꯨ ꯒꯦꯞꯇꯣ ꯃꯌꯥꯝ ꯂꯩꯕ ꯑꯣꯏꯕꯒꯤ ꯑꯗꯨꯝ ꯀꯩ ꯍꯥꯏꯅꯤ ꯂꯨꯅ ꯇꯧꯕ ꯍꯥꯏꯒꯗ꯭ꯔꯥ ꯑꯃꯥꯏꯅ ꯇꯧꯔꯛꯄꯩ ꯑꯃꯅꯦ ꯑꯃꯨꯛ ꯃꯨꯛ ꯌꯨꯝꯒꯤ ꯇꯥꯏꯞꯇꯒ ꯈꯟꯒꯠꯂꯛꯄꯒꯤ ꯑꯃ ꯀꯩ ꯍꯥꯏꯅꯤ ꯌꯥꯝ ꯌꯥꯝꯅ ꯀꯩ ꯍꯥꯏꯗꯅꯣ ꯈꯪꯗꯦ ꯌꯨꯝꯒꯤ ꯇꯥꯏꯞꯇ ꯈꯜꯂꯄꯒ ꯌꯥꯕꯤꯒꯩꯁꯦ ꯊꯣꯛꯑꯁꯤꯔꯦ ꯑꯁꯤꯗꯤ ꯌꯥꯔꯣꯏꯗ ꯀꯥꯏꯅꯒ ꯈꯜꯂꯛꯄꯗꯣ ꯑꯗꯨꯃꯥꯏꯅ ꯇꯧꯕꯒꯁꯨ ꯌꯥꯎꯖꯅꯤ ꯌꯥꯝ ꯅꯨꯡꯉꯥꯏꯔꯦ ꯑꯩ ꯃꯦꯃꯣꯔꯤ ꯑꯆꯧꯕ ꯑꯃ ꯂꯩꯔꯅꯤ ꯍꯥꯏꯕ ꯑꯁꯤ ꯃꯐꯝꯁꯤꯗ ꯑꯩꯒꯤ
ꯂꯩꯅꯤ ꯑꯩꯈꯣꯏ ꯇꯧꯋꯦ ꯍꯥꯏꯕ ꯑꯗꯨꯃꯥꯏꯅ ꯃꯤꯅꯣꯜꯇ ꯏꯕꯥꯅꯤꯗꯣ ꯑꯉꯥꯡ ꯃꯁꯥꯏ ꯌꯣꯛ ꯩ ꯇꯥꯏꯞꯇꯅꯦ ꯍꯥꯏꯕ ꯑꯉꯥꯡ ꯑꯅꯤꯦꯛ ꯌꯣꯛꯏ
ꯍꯥꯏꯔ ꯑꯍꯟꯅ ꯑꯔꯥꯕ
ꯅꯠꯇꯦ ꯑꯩꯈꯣꯏꯅ ꯑꯍꯟ ꯇꯥꯗꯣꯏꯅꯦꯕ ꯑꯗꯨꯒ ꯑꯩꯈꯣꯏ ꯂꯥꯏꯕ꯭ꯔꯦꯔꯤꯅ ꯑꯃꯨꯛ ꯑꯌꯥꯝꯕꯅ ꯀꯩꯅꯣ ꯅꯤꯠ ꯊꯥꯕ ꯁꯥꯇ꯭ꯔ ꯉꯥꯛꯇ ꯑꯥ ꯑꯥ ꯑꯗꯨꯗꯒꯤ ꯑꯉꯥꯡ ꯑꯅꯤ ꯑꯃꯗꯤ ꯅꯁꯜꯂꯦ ꯍꯧꯖꯤꯛꯅ ꯏꯁꯇꯥ ꯑꯣꯟꯊꯣꯛꯈꯤꯕꯒꯨꯝꯕꯅꯦ
ꯑꯗꯣ ꯅꯣꯏ ꯑꯗꯨꯃꯥꯏꯅ ꯏꯆꯥ ꯑꯣꯟꯊꯣꯛꯄ꯭ꯔꯕ ꯑꯗꯨꯃꯥꯏꯅꯅꯦ ꯑꯩꯈꯣꯏ ꯆꯤꯦ ꯆꯤꯆꯦ ꯀꯀꯩ ꯗꯗꯥꯈꯩꯗꯨꯅꯅꯦ ꯈꯪꯕ꯭ꯔꯥ ꯃꯣꯏꯒꯤ ꯃꯆꯥꯅꯦ ꯑꯗꯨꯝ ꯍꯥꯏꯗꯣꯏꯅꯦ ꯍꯥꯏꯕ ꯑꯩꯗꯤ ꯏꯃꯥ ꯑꯃꯒ ꯏꯄꯥꯝꯒ ꯐꯪꯉꯦ ꯍꯥꯏꯕ ꯦ ꯏ ꯅꯣꯛꯀꯅꯣ ꯆꯤꯆꯦ ꯑꯃꯥ ꯂꯩꯕ ꯃꯥꯒꯤ ꯃꯆꯥꯅꯦꯅ ꯑꯩꯈꯣꯏ ꯑꯃ ꯑꯅꯤ ꯑꯍꯨꯝ ꯃꯔꯤ ꯃꯔꯤ ꯂꯩꯌꯦꯕ ꯑꯅꯤ ꯑꯃꯅ ꯗꯦꯜꯂꯤꯗ ꯀꯣꯆꯤꯡ ꯇꯧꯕꯒꯤ ꯆꯪꯈ꯭ꯔꯕ ꯑꯗꯣ ꯍꯧꯖꯤꯛ ꯑꯗꯨꯝ ꯊꯣꯛꯂꯛꯄ ꯀꯥꯟꯗ ꯑꯗꯨꯝ ꯂꯥꯛꯑꯦꯕ ꯂꯥꯏꯕ꯭ꯔꯦꯔꯤꯁꯤꯗ ꯑꯗꯨꯒ ꯃꯥꯏ ꯑꯗꯨꯒ ꯑꯅꯤ ꯑꯃꯅ ꯏꯕꯥꯅꯤꯅ ꯑꯃꯨꯛ ꯆꯠꯂꯦꯅ ꯑꯗꯨꯝ ꯃꯥꯏ ꯃꯆꯥꯅꯦ ꯍꯥꯏꯗꯨꯅ ꯃꯌꯥꯝꯅꯁꯨ ꯑꯗꯨꯝ ꯅꯥꯃꯥꯁꯦ ꯅꯥꯃꯥꯁꯦ ꯑꯗꯨꯝ ꯍꯥꯏꯗꯣꯏꯅꯦꯕ ꯈꯪꯉ ꯄꯨꯔꯥ ꯑꯗꯒꯤ ꯗꯗꯥ ꯑꯃ ꯂꯩꯌꯦ ꯃꯥꯗꯨꯁꯨ ꯑꯩ ꯏꯆꯥꯅꯦ ꯅꯪꯗꯤꯅ ꯑꯗꯨꯝ ꯍꯥꯏꯗꯕ ꯃꯥꯗꯣ ꯌꯥꯝ ꯀꯦꯁ ꯑꯗꯨꯒ ꯑꯩꯈꯣꯏꯗ ꯌꯥꯝꯁꯨ ꯋꯥ ꯉꯥꯡꯕꯗ ꯌꯥꯝ ꯀꯦꯁꯟꯅꯔꯦꯅ ꯍꯥꯏꯗꯨꯅꯦꯕ ꯈꯪꯕ
ꯐꯩꯀꯣ ꯑꯗꯨ ꯑꯗꯨꯕꯨꯗꯤ
ꯑꯃ ꯀꯩꯅꯣꯝꯃ ꯍꯥꯏꯔꯁꯨ ꯑꯗꯨꯝ ꯇꯥꯕꯤꯕ ꯑꯣꯏꯕꯗꯣ ꯑꯗꯨꯃꯥꯥꯏ ꯑꯣꯏꯌꯦꯕ ꯃꯣꯏꯗ ꯈꯪꯗꯦ ꯏꯃꯨꯡ ꯃꯅꯨꯡꯒꯤ ꯇꯥꯏꯞꯇ ꯇꯧ ꯒ꯭ꯔꯦꯡꯉꯣ ꯌꯥꯝꯅ ꯅꯨꯡꯁꯤꯖꯥꯅꯤ
ꯎꯝ
ꯃꯥꯗꯤ ꯑꯃ ꯃꯃꯥ ꯁꯥꯕꯁꯨ ꯌꯥꯝ ꯍꯩꯔꯝꯅꯤ ꯍꯥꯏꯕ ꯃꯥ
ꯁꯥꯕꯅꯤ ꯁꯥꯕꯅꯤ ꯑꯁꯥ ꯍ ꯃꯤꯅꯣꯜꯇꯥꯁꯦ ꯃꯃꯥ ꯁꯥꯕ ꯍꯩꯌꯦ
ꯍꯩꯔꯝꯗꯧ ꯃꯥꯜꯂꯦ ꯍꯥꯏꯕ
ꯊꯨ ꯉꯥꯎꯕꯤꯅꯦ ꯑꯗꯣ
ꯍꯥꯏꯠ ꯑꯍꯥ ꯍꯥ ꯍꯣꯏ ꯑꯉꯥꯡ꯫ ꯌꯥꯝ ꯅꯣꯛꯅꯤꯡꯕꯅꯦ ꯍꯥꯏꯕ ꯃꯥꯅ
ꯑꯉꯥꯡ ꯅꯠꯇꯦ ꯃꯥ ꯇꯧꯊꯣꯛ꯫ ꯄꯖꯦ꯫ ꯅꯤꯠ ꯊꯥꯕ꯫ ꯑꯉꯥꯡꯗꯒꯤ ꯍꯦꯟꯅ ꯃꯣꯏꯗꯒꯤ ꯍꯦꯟꯅ ꯃꯣꯏꯅ ꯍꯦꯟꯅ ꯍꯟꯕ ꯃꯥꯜꯂꯦ ꯍꯥꯏꯕ ꯃꯤꯅꯣ
ꯑꯗꯣ ꯑꯗꯨꯃꯥꯏꯅ ꯇꯧꯕꯖꯦ꯫ ꯑꯗꯨꯃꯥꯏꯅ ꯇꯧꯕꯗ ꯑꯃꯨꯛꯃꯨꯛꯁꯨ ꯐꯕ ꯑꯃ ꯂꯩ ꯍꯥ ꯐꯕ ꯑꯃ ꯂꯩ ꯑꯃ ꯌꯥꯝꯅ ꯂꯤꯈꯠ ꯍꯣꯏ ꯍꯣꯏ ꯍꯣꯏ ꯌꯥꯝꯅꯒ ꯂꯤ ꯈꯠꯂꯒ ꯑꯍꯟꯒ ꯇꯧꯕꯥꯏꯅ ꯇꯧꯕꯁꯤꯕꯨꯗꯤ ꯇꯧꯅꯤꯡ ꯇꯧꯅꯤꯡ ꯇꯧꯊꯣꯛꯈꯤꯕꯁꯤꯅ ꯐꯠꯇ꯭ꯔꯥꯅꯦ꯫
ꯑꯗꯨꯅꯦ ꯍꯥꯏꯁꯦ ꯑꯗꯨꯒ ꯃꯥꯅ ꯍꯥꯏꯅꯦ ꯃꯥꯁꯦ ꯌꯥꯝ ꯊꯤꯅ ꯆꯥꯏꯜꯗꯤꯁ ꯑꯣꯏꯗ꯭ꯔꯥ꯫ ꯑꯗꯨꯒ ꯃꯥ ꯍꯥꯏꯅꯦ꯫ ꯅꯦꯍꯥ ꯁꯦꯟꯅꯕꯗ ꯃꯥꯁꯦ ꯂꯦꯝꯈ꯭ꯔꯕꯅꯦꯌꯦ ꯉꯥꯎ ꯐꯪꯗ꯭ꯔꯦ ꯀꯥꯏ ꯑꯩꯉꯣꯟꯗꯒ ꯑꯣꯏꯅ ꯑꯣꯟꯁꯤꯟꯕꯤꯔꯛꯏꯕ꯫
ꯃꯁꯝ ꯌꯥꯝ ꯁꯥꯡꯉꯕ ꯃꯥꯜꯂꯦ꯫ ꯐꯣꯇꯣꯗ ꯎꯕ ꯀꯥꯟꯗ ꯑꯗꯨ ꯑꯗꯨꯃꯥꯏꯅ ꯁꯥꯡꯕꯗꯣ ꯑꯩ ꯎ ꯎꯗ꯭ꯔꯤꯕ ꯃꯥꯜꯂꯦ ꯃꯁꯝꯗꯣ ꯑꯗꯨꯅ ꯍꯦꯟ ꯐꯖꯕ ꯃꯥꯜꯂꯤꯉꯣ꯫ ꯑꯗꯨꯝ ꯇꯦꯟꯅ ꯎꯈꯤꯕꯒꯤ꯫
ꯍꯣꯏ ꯃꯁꯝ ꯁꯥꯡꯕꯅ ꯆꯥꯅꯩꯗ ꯃꯥ
ꯍꯣꯏ ꯆꯥꯅꯩ ꯑꯩ ꯑꯗꯨꯃꯥꯏꯅ ꯁꯥꯡ ꯍꯟꯗꯛ ꯌꯥꯝ ꯈꯥꯛꯑꯕ ꯃꯥꯜꯂꯦ ꯃꯥꯗꯣ꯫
ꯑꯧ꯫ ꯑꯗꯨꯅꯤ ꯑꯗꯨꯒ ꯑꯩꯈꯣꯏꯒꯤ ꯂꯥꯏꯕ꯭ꯔꯦꯔꯤꯁꯤꯗ ꯍꯥꯏꯔꯛ
ꯎꯝ ꯎꯝ ꯑꯁ ꯂꯥꯏꯕ꯭ꯔꯤꯒꯤ ꯋꯥꯔꯤꯗꯤ ꯃꯌꯥꯝ ꯂꯩꯌꯦ ꯑꯩꯈꯣꯏꯁꯨ ꯂꯤꯔꯛꯑꯣ ꯂꯤꯔꯛꯑꯣ
ꯑꯉꯥꯡ ꯑꯃ ꯌꯥꯎꯔꯤꯌꯦ ꯁꯤꯅ ꯈꯔ ꯑꯝ ꯅꯨꯄꯤꯅꯦꯕ ꯁꯤꯅ
ꯑꯥ
ꯑꯗꯨ